ꯑꯌꯦ
ꯑꯣ ꯆꯥꯛ ꯆꯥꯔꯕꯣ
ꯆꯥꯗ꯭ꯔꯌꯦ ꯆꯥꯛ ꯂꯥꯑꯝꯗꯕꯒꯤ
ꯑꯣ ꯐꯥꯏꯅ ꯆꯥꯛꯂꯝꯗ꯭ꯔꯗꯤ ꯑꯩꯁꯨ ꯆꯥꯗ꯭ꯔꯦ ꯏꯅꯥꯎ ꯅꯨꯄꯥꯁꯨ ꯆꯥꯅꯤꯡ ꯑꯗꯨꯦꯅ
ꯁꯧꯒ꯭ꯔꯤ ꯉꯁꯤ ꯍꯋꯥꯏ ꯁꯥꯡꯕꯗꯣ ꯈꯔ ꯊꯡꯕꯤꯌꯦ ꯂꯩꯌꯥꯡꯅ ꯀꯉꯥꯎ ꯑꯃ ꯉꯥꯎꯕꯤꯒꯦꯅ ꯍꯥꯏꯕ
ꯑꯣ ꯃꯥ ꯃꯥ ꯌꯦꯟꯁꯥꯡ ꯍꯥꯏ ꯍꯥꯎ ꯍꯥꯏꯌꯦꯀ
ꯎꯝ ꯑꯩꯅ ꯅꯪ ꯑꯩꯒꯤ ꯍꯦꯛ ꯍꯦꯛ ꯈꯟꯕꯒꯤ ꯑꯃꯨꯛ ꯊꯣꯡꯉꯣꯏ ꯍꯥꯏꯕꯒꯤ ꯑꯩ ꯏꯟꯖꯥꯡ ꯂꯤ ꯊꯣꯡꯕꯤꯌꯣ ꯑꯩꯅ ꯈꯣꯡꯒꯥꯎ ꯉꯥꯎꯕꯤꯒꯦ ꯍꯥꯏꯕ
ꯌꯥꯝ ꯐꯥꯏꯅ
ꯎꯝ ꯑꯩꯅ ꯅꯪ ꯂꯥꯏꯕ ꯑꯃ ꯇꯥꯃꯗꯤ ꯑꯩ ꯆꯥꯛ ꯏꯟꯁꯥꯡ ꯊꯣꯡꯉꯣꯏ ꯍꯥꯏꯕꯒꯤ ꯑꯗꯨꯒ ꯁꯤ ꯍꯧꯖꯤ ꯀ ꯑ ꯑ ꯎ ꯃꯊꯛꯇ ꯃꯁꯥ ꯃꯁꯥꯡꯕꯤ ꯑꯩꯈꯣꯏꯗ ꯅꯨꯄꯥ ꯑꯃ ꯂꯩꯕ ꯃꯦꯀꯞꯀꯤ ꯂꯥꯛꯑꯣ ꯍꯥꯏꯕ ꯍꯧꯖꯤꯛ ꯇꯧꯕꯤꯒꯦ ꯅꯅꯥꯃꯤꯀꯥ ꯃꯥꯗ ꯁꯦꯝ ꯎꯝ ꯑꯗꯨꯝ ꯇꯝꯕꯅꯤꯅꯀꯣ ꯃꯥꯁꯨ ꯑꯗꯨꯒꯤ ꯃꯣꯏ ꯌꯨꯝꯗ ꯂꯩꯕꯁꯤꯡꯗꯣ ꯂꯣꯏ ꯁꯛ ꯊꯤꯕꯒꯤ ꯇꯧꯅꯤꯡꯗ꯭ꯔꯦ ꯍꯥꯏꯌꯦꯡ
ꯑꯣ
ꯑꯩꯈꯣꯏ ꯃꯥꯟꯕꯤ ꯁꯝꯁꯥꯡꯕꯤꯒꯤ ꯐꯨꯔꯤꯠꯇꯣ ꯄꯤꯈ꯭ꯔꯕꯣ
ꯄꯤꯈ꯭ꯔꯦ ꯍꯣꯏ ꯃꯥꯗꯨꯣ ꯀꯣꯏꯕ ꯂꯥꯛꯄ ꯑꯗꯨꯒꯤ
ꯑꯣ ꯑꯣ ꯃꯥꯗꯣ ꯈꯔ ꯑꯣ ꯁ ꯉꯁꯦ ꯁꯨꯈꯩꯗꯤ ꯇꯥꯎꯕꯅꯤ ꯉꯁꯥꯏ ꯑꯩꯗꯣ
ꯑꯩꯁꯨ ꯐꯖꯥꯅ ꯈꯨꯝꯗꯦ ꯑꯁꯤꯗ ꯋꯥꯔꯤ ꯁꯥꯅꯤꯡꯉꯥꯏ ꯀꯟꯅ ꯇꯥꯎꯕꯒꯦ ꯅꯨꯄꯥ ꯑꯃꯒ
ꯉꯗꯤ ꯁꯥ ꯍꯣꯏ ꯁꯨꯒꯦꯗꯨꯇ ꯑꯗꯨꯒ ꯁꯥꯡꯗꯕꯩ ꯍꯌꯦꯡ ꯆꯠꯂꯔꯣꯏ ꯈꯪꯉꯗꯤ ꯑꯩ ꯍꯧꯖꯤꯛ ꯁꯨꯕ ꯌꯥꯕꯅꯤ ꯑꯗꯨꯒ ꯃꯥꯅ ꯍꯌꯦ ꯍꯌꯦꯡ ꯆꯠꯀꯅꯤ ꯍꯥꯏꯕꯒꯤ ꯑꯗꯨꯝ ꯄꯤꯔꯛꯄꯅꯦꯕ ꯍꯣꯏ ꯍꯣꯏ ꯗ ꯀꯦ ꯈꯝꯔ ꯍ ꯉꯥꯁꯤꯨꯒꯅꯤ ꯇꯥꯔꯅꯤ ꯈꯪꯉꯦ
ꯑꯁ ꯑꯩꯥꯏ ꯉꯁꯤ ꯋꯥꯈꯥꯎ ꯌꯥꯝ ꯋꯥꯕꯗꯣ ꯄꯩꯁꯥꯒꯤ ꯑꯩ ꯄꯩꯁꯥ ꯅꯥꯏꯕꯅꯦ
ꯑꯩ ꯅꯪꯒꯤ ꯃ ꯅꯠꯇꯥꯎꯗꯣ ꯑꯗꯨ ꯇꯥꯎꯔꯒ ꯑꯃꯨꯛ ꯐꯝꯔꯒ ꯑꯗꯨꯝ ꯍꯥꯎꯒꯠꯂꯒ ꯑꯁ ꯑꯩꯈꯣꯏꯒꯤ ꯏꯃꯥꯟꯕꯤ ꯑꯃꯗ ꯅꯪ ꯇꯥꯎꯔꯛꯄ ꯀꯣꯟꯅ ꯇꯥꯔꯒ ꯑꯩ ꯄꯤꯈ꯭ꯔꯦ ꯃꯥꯃꯒꯤꯁꯨ
ꯑꯣ ꯂꯥꯏꯕ꯭ꯔꯥ ꯅꯪꯒꯤꯁꯨ
ꯑ ꯍꯣꯏ ꯃꯤꯉꯣꯟꯗꯒꯤ ꯇꯧꯕꯅꯦ ꯑꯩ ꯍꯣꯔꯦꯟ ꯉꯁꯥꯏ ꯆꯦꯡ ꯂꯥꯎꯕꯗꯣ ꯑꯗꯨ ꯍꯥꯟꯕ ꯄꯩꯁꯥꯗꯣ ꯃꯤꯗ ꯇꯧꯔꯒ ꯖꯤꯄꯦꯗ ꯍꯥꯞꯄꯤꯌꯣ ꯀꯦꯁ ꯄꯤꯒꯦꯅ ꯁꯨꯃꯥꯏꯅ ꯇꯧꯔꯒꯀꯣ ꯇꯥꯎꯔꯦ
ꯁꯨꯄꯥꯔꯗꯣ ꯇꯔꯥꯒꯨꯝꯕ ꯂꯥꯛꯑꯣꯗꯤ ꯇꯔꯥ ꯇꯔꯥꯃ ꯇꯔꯥ ꯑꯅꯤ ꯐꯥꯎ ꯑꯗꯨꯝ ꯌꯥꯗꯤ ꯌꯥꯕꯅꯦ ꯑꯗꯨ ꯑꯣꯏꯔꯁꯨ ꯑꯗꯣ ꯆꯥꯛ ꯍꯥꯎꯕꯅ ꯌꯥꯏ ꯑꯩꯈꯣꯏꯁꯨ ꯑꯗꯨꯝꯃꯥꯏꯅ ꯇꯧꯋꯦ ꯅꯍꯥꯟꯗꯣ ꯑꯩꯅ ꯑꯗꯨꯝ ꯌꯥꯏ ꯍꯥꯏꯕꯒꯤ ꯆꯥꯛ ꯂꯥꯎꯕꯗꯣ ꯗꯨꯀꯥꯟꯅꯗꯤ ꯑꯁꯤ ꯂꯣꯀꯦꯜꯒꯤꯗꯣ ꯌꯥꯝꯅ ꯂꯧꯁꯦ ꯍꯥꯏꯕ ꯑꯗꯨꯗꯣ ꯑꯩꯅ ꯌꯥꯏ ꯍꯥꯏꯕꯒꯤ
ꯑꯣ ꯑꯗꯣ ꯑꯁ ꯌꯥꯝ ꯃꯥꯜꯂꯁꯨ ꯆꯥꯕ ꯍꯥꯎꯗꯦ ꯑꯩꯗꯤ
ꯑꯗꯨꯅꯦ ꯈꯔ
ꯀꯔꯤ ꯍꯥꯏꯁꯔꯥ ꯈꯥꯡꯗꯦꯀꯣ ꯍꯣꯏ
ꯂꯩꯌꯦ
ꯍꯣꯏ ꯍꯣꯏ ꯑꯗꯨꯅꯦ ꯑꯗꯨꯒ ꯁꯨꯄꯔ ꯐꯥꯏꯟꯁꯨ ꯌꯥꯝꯃꯗꯤ ꯍꯥꯎꯗꯦ ꯑꯗꯨꯒ ꯁꯤꯅꯁꯨ ꯌꯥꯝꯃꯗꯤ ꯍꯥꯎꯇꯦ
ꯎꯝ ꯑꯩꯒꯤꯗꯤꯀꯣ ꯁꯨꯄꯥꯅ ꯈꯔ ꯌꯥꯝꯌꯥꯝꯕꯗꯨꯅ ꯍꯥꯎꯋꯦ
ꯎꯝ
ꯀꯔꯤꯅꯣ ꯍꯥꯏꯔꯗꯤ ꯑꯁꯤ ꯆꯥꯛꯇꯣ ꯌꯥꯝ ꯆꯥꯡꯗꯦꯕ ꯆꯥꯛ ꯌꯦꯟꯁꯥꯡꯒꯨꯝꯕ ꯍꯥꯎꯕ ꯅꯨꯃꯤꯠꯒꯨꯝꯕꯗꯗꯤ
ꯍꯣꯏ ꯑꯩꯈꯣꯏ ꯑꯅꯤꯗꯤ ꯎꯝ ꯑꯗꯨꯝ ꯀꯦꯖꯤ ꯃꯉꯥ ꯃꯉꯥ ꯇꯧꯋꯦ ꯅꯍꯥꯟꯗꯤꯀꯣ ꯅꯠꯇ꯭ꯔꯒ ꯀꯦꯖꯤ ꯇꯔꯥꯅꯗꯤ ꯑꯗꯨꯝ ꯇꯔꯥ ꯇꯔꯥ ꯇꯧꯋꯦ ꯑꯗꯨꯒ ꯅꯍꯥꯟꯒꯤ ꯆꯥꯛꯇꯗꯤ ꯑꯁ ꯌꯥꯝ ꯀꯔꯤ ꯍꯥꯏꯁꯤꯔꯥ ꯅꯥꯞ ꯅꯥꯞ ꯇꯧꯕꯗꯣ
ꯑꯗꯨꯝ ꯇꯧ ꯃꯥꯟꯃꯤꯒꯤ ꯆꯥꯛꯀ ꯆꯥꯕ ꯅꯨꯡꯉꯥꯏꯇꯕꯗꯣ ꯑ ꯅꯍꯥꯟꯗꯤ ꯍꯣꯏ ꯌꯨꯝꯗꯁꯨ ꯅꯍꯥꯟꯗꯤ ꯊꯤꯜꯂꯛꯑꯦ ꯑꯩꯈꯣꯏ ꯑꯍꯥꯎꯕꯗꯣ ꯑꯃꯗꯣ ꯑꯁ ꯑꯗꯨꯗꯤꯀꯣ ꯀꯧꯇꯥ ꯍꯣꯏ ꯍꯣꯏ ꯍꯣꯏ ꯇꯧꯋꯦ
ꯀꯦꯖꯤ ꯀꯦꯖꯤ ꯃꯉꯥꯒꯨꯝꯕ ꯂꯥꯛꯔꯗꯤ ꯊꯥ ꯍꯦꯜꯂꯦꯗ ꯆꯥꯕꯗꯣ
ꯍꯣꯏ ꯍꯣꯏ
ꯈꯤꯇꯪ ꯍꯥꯞꯄ꯭ꯔꯁꯨ ꯑꯗꯨꯝ ꯌꯥꯕ
ꯌꯥꯕꯅꯦ ꯍꯣꯏ ꯑꯩꯈꯣꯏꯒꯤ ꯆꯔꯗꯤ
ꯎꯝ ꯑꯩꯒꯤ ꯏꯄꯥꯁꯨ ꯂꯥꯎ ꯇꯥꯎꯋꯦ ꯍꯥꯏꯌꯦ ꯍꯟꯗꯛ ꯆꯍꯤꯁꯨ ꯌꯥꯝ ꯌꯥꯝ ꯄꯤꯛꯄꯗꯤ ꯃꯥꯜꯂꯦ ꯍꯣꯏ ꯂꯥꯁ ꯏꯌꯥꯔꯒꯤꯁꯨ ꯎꯝ
ꯍꯤꯗꯨꯗꯤ ꯑꯩꯈꯣꯏꯒꯤ ꯏꯃꯥꯟꯕꯤ ꯍꯥꯏꯔ ꯑꯗꯨꯗ ꯇꯥꯎꯔꯣꯗ ꯍꯥꯏꯕꯗꯤ ꯃꯥꯒꯤ ꯏꯁꯨ ꯍꯣꯏ ꯍꯣꯏ ꯑꯗꯨꯅꯤ ꯑꯩꯈꯣꯏ ꯍꯣꯏ ꯍꯣꯏ ꯑꯩꯈꯣꯏꯁꯨ ꯋꯥꯉꯦ ꯑꯗꯨꯔꯁꯨ ꯑꯩꯈꯣꯏꯗꯒꯤ ꯍꯦꯟꯅ ꯃꯥꯅꯦ ꯃꯥꯁꯦ
ꯍꯣꯏ ꯑꯁ ꯉꯔꯥꯡ ꯅꯍꯥꯟꯗꯣ ꯕꯅ ꯋꯥꯔꯤ ꯂꯤꯕꯗꯣ
ꯍꯣꯏ ꯂꯩꯌꯦ ꯍꯣꯏ
ꯑꯗꯣ ꯑꯩꯕꯨ ꯃꯥꯕꯨꯁꯨ ꯅꯨꯡꯁꯤ ꯅꯨꯡꯁꯤꯌꯦꯕ
ꯍꯣꯏ ꯃꯤ ꯌꯨꯝꯗ ꯂꯥꯛꯕꯗꯣ ꯑꯗꯨꯒꯤ ꯋꯥꯔꯤ ꯂꯤꯕ꯭ꯔꯣ
ꯍꯣꯏ ꯃꯔꯥꯛ ꯃꯔꯥꯛꯇꯨꯗꯤꯀꯣ ꯃꯥꯁꯦ ꯄꯥꯟꯊꯣꯛꯑꯣ ꯍꯥꯏꯔꯗꯤ ꯑꯩꯗꯤ ꯌꯨꯝ ꯍꯜꯂꯛꯈ꯭ꯔꯅꯤ ꯍꯜꯂꯛꯈ꯭ꯔꯅꯤ ꯂꯛꯀꯦ ꯂꯛꯀꯦ ꯍꯥꯏꯔꯁꯨ ꯑꯗꯨꯝ ꯊꯦꯡꯉ ꯊꯦꯡꯉꯅ ꯃꯥꯛꯛꯇꯨꯗꯤ ꯑꯩꯈꯣꯏ ꯑꯩꯁꯨ ꯁꯥꯎꯋꯦꯕ ꯑꯗꯣ ꯍꯧꯖꯤꯛꯀꯥꯟꯅ ꯑꯃꯨꯛ ꯅꯤꯡꯁꯤꯡꯕ ꯍꯧꯔꯦꯕ ꯃꯥꯁꯨ ꯍꯩꯗꯣꯛꯇꯕꯅꯤꯅ ꯈꯪꯗꯦꯅ ꯑꯩꯈꯣꯏꯁꯨ
ꯍꯣꯏ ꯍꯣꯏ
ꯁꯤꯕ ꯍꯧꯥꯎꯔꯦ ꯃꯔꯥꯛ ꯃꯥꯛꯛꯇ ꯑꯁꯤ ꯑꯩꯈꯣꯏꯒꯤ ꯏꯃꯥꯟꯅꯕꯤ ꯁꯥꯡꯕ ꯅꯨꯄꯤꯗꯣ ꯌꯥꯝ ꯁꯥꯎꯔꯒ ꯂꯩꯕꯅꯦꯕ ꯂ ꯂꯥꯛꯀꯦ ꯂꯥꯛꯀꯦ ꯍꯥꯏꯔꯁꯨ ꯑꯗꯨꯒ ꯃꯥꯁꯨ ꯍꯣꯏ ꯆꯠꯀꯦ ꯍꯥꯏꯔꯁꯨ ꯑꯃꯨꯛ ꯀꯦꯟꯁꯦꯜ ꯀꯦꯟꯁꯦꯜ ꯇꯕꯅꯦ ꯃꯔꯛ
ꯍꯣꯏ ꯍꯣꯏ
ꯌꯥꯝ ꯊꯦꯡꯉꯁꯨ ꯂꯥꯛꯄꯗ ꯀꯤꯕꯅꯦ ꯌꯥꯝ ꯅꯨꯡꯁꯤꯌꯦ ꯐꯥꯏꯚ ꯍꯟꯗ꯭ꯔꯦꯠꯒꯨꯝꯕ ꯗꯤꯁꯀꯥꯎꯟ ꯄꯤꯒꯗꯗꯤ ꯇꯗꯤ ꯐꯥꯏ ꯐꯥꯏꯗꯖꯤ ꯄꯨꯏ ꯈ꯭ꯣꯏꯗ ꯁꯨ ꯂꯥꯎꯔꯗꯤ ꯄꯤꯗꯤ ꯄꯤꯒꯅꯤ ꯈꯪꯉꯦ ꯎꯝ ꯌꯦꯡꯗꯤ ꯃꯥꯗꯣ ꯂꯤꯁꯤꯡ ꯑꯍꯨꯝꯒꯤ ꯌꯣꯂꯕ ꯃꯥꯒꯤ ꯐꯤꯗꯣ
ꯑꯣ ꯑꯣ ꯃꯤ
ꯦꯗꯤꯒꯤ ꯃꯃꯥꯗꯣ ꯅꯠꯇꯦ ꯃꯥ ꯅꯍꯥꯟꯁꯇꯦ ꯇꯥꯁ ꯊꯝꯃꯤꯅ ꯑꯗꯨꯒꯤ ꯐꯤꯗꯣ ꯂꯤꯁꯤꯡ ꯑꯍꯨꯝ ꯑꯍꯨꯝꯒꯤ ꯌꯣꯟꯕꯅꯦꯕ
ꯑꯣ ꯑꯣ ꯑꯣ ꯑꯗꯨꯣ ꯍꯥꯡꯉꯔꯒ ꯇꯥꯔꯣ ꯅꯪꯅ ꯀꯔꯤ ꯍꯦ ꯂꯥꯡꯕꯨꯗꯤ ꯀꯣ ꯑꯗꯨꯒꯨꯝꯕꯗꯤ ꯅꯪꯅ ꯂꯥꯎꯔꯣ ꯑꯗꯨꯒ ꯃꯉꯣꯟꯗ
ꯑꯩꯅ ꯈꯟꯕꯗꯤꯀꯣ ꯃꯥꯅ ꯑꯩꯕꯨ ꯑꯩꯅ ꯂꯪꯒꯨꯝꯕ ꯂꯧꯥꯎꯔꯒ ꯃꯥꯅ ꯂꯤꯁꯤꯡ ꯑꯅꯤꯒ ꯆꯥꯃꯉꯥ ꯄꯤꯌꯣ ꯍꯥꯏꯔꯗꯤ ꯑꯩꯒꯤ ꯃꯥꯡꯉꯦ
ꯍ
ꯂꯥꯡꯒ ꯂꯣꯏ ꯂꯥꯎꯕꯤꯕꯒꯤ ꯂꯤꯁꯤꯡ ꯑꯍꯨꯝ ꯌꯣꯟꯕꯅꯦꯕ ꯑꯗꯣ
ꯑꯣ ꯑꯣ ꯑꯗꯨꯗꯤ ꯑꯗꯨ ꯇꯤꯀꯦꯠ ꯈꯔ ꯍꯣꯡꯉꯅꯤꯀꯣ
ꯕꯣꯟꯅꯁꯨ ꯋꯥꯔꯤ ꯂꯤꯕꯤꯈ꯭ꯔꯗꯤ
ꯍꯣꯏ ꯍꯣꯏ
ꯃꯥꯒꯤꯁꯨ ꯈꯔ ꯌꯦꯡꯉ ꯑꯗꯣ ꯑꯗꯨꯒꯨꯝꯕ ꯐꯤꯗꯨꯗꯤ ꯃꯣꯏꯗꯤ ꯍꯞꯇꯥꯗ ꯊꯣꯛꯀꯅꯤꯗ ꯍꯞꯇꯥ ꯑꯃꯗ ꯑꯩꯈꯣꯏ ꯁꯨ ꯑꯩꯁꯨ ꯑꯃ ꯁꯥꯏꯌꯦ ꯏꯅꯥꯎꯅꯨꯄꯥꯒꯤ ꯅꯍꯥꯟ ꯀꯣꯔꯣꯅꯥ ꯃꯇꯝꯗ ꯍꯧꯖꯤꯖꯤꯏꯖꯤ ꯂꯨꯍꯣꯡꯕ ꯃꯇꯝꯗ
ꯑꯣ ꯑꯗꯨꯗꯤ ꯀꯨ ꯀꯨꯏꯔꯁꯨ ꯆꯜꯂꯔꯣꯏꯗ ꯀꯣ
ꯎꯝ ꯑꯩꯈꯣꯏꯐꯥꯎ ꯑꯗꯨꯝ ꯁꯥꯕ ꯌꯥꯝ ꯍꯩꯗ꯭ꯔꯁꯨ ꯍꯣꯏꯁꯨ ꯑꯗꯨꯝ ꯁꯥꯕ ꯊꯣꯛꯑꯦꯅ ꯑꯗꯣ ꯃꯣꯏꯗꯤ ꯍꯥꯏꯕꯅꯤꯅ ꯌꯥꯝ ꯊꯨꯅ ꯂꯣꯏꯁꯤꯟꯒꯅꯤ
ꯍꯣꯏ ꯃꯇꯥꯒ ꯁꯥꯡꯉꯦꯗꯅ
ꯎꯝ ꯑꯗꯨꯒ ꯑꯗꯨꯣꯁꯨꯣ ꯂꯪꯗꯣ ꯑꯅꯤ ꯄꯥꯏꯕꯅꯦꯕ ꯑꯗꯣ ꯐꯥꯏꯕꯗꯣ ꯑꯗꯨꯒꯤ ꯌꯥꯝ ꯊꯨ ꯊꯨꯅ ꯂꯣꯏꯒꯅꯤ ꯅꯨꯃꯤꯠ ꯑꯃꯗ ꯐꯥꯎ ꯊꯣꯛꯅꯤꯗꯥ ꯃꯣꯏꯒꯤꯗꯤ ꯍꯞꯇꯥꯗꯗꯤ ꯂꯣꯏ ꯁꯤꯟꯕ ꯌꯥꯏ ꯎꯝ ꯑꯁꯤ ꯕꯇꯔꯐ꯭ꯂꯥꯏꯗꯣ ꯃ‌ꯣꯏꯅ ꯇꯥꯎꯕꯤꯔꯗꯤ ꯑꯂꯨꯕꯒꯨꯝꯕ ꯗꯤ ꯈ꯭ꯋꯥꯏꯁꯨ ꯇꯥꯎꯕ ꯌꯥꯏ ꯌ‌ꯦꯕ
ꯍꯣꯏ ꯍꯣꯏ ꯃꯥꯗ ꯇꯥꯎꯔꯣ
ꯎꯝ ꯋꯥꯟꯅ ꯑꯃꯨꯛ ꯍꯥꯏꯅꯤꯡꯉꯥꯏ ꯃꯥꯜꯂꯦ ꯃꯉꯣꯟꯗ ꯍꯥꯡꯔꯒ
ꯃꯥꯁꯨ ꯋꯥꯔꯤ ꯑꯩꯈꯣꯏꯒꯤ ꯋꯥꯔꯤ ꯂꯤꯔꯁꯨ ꯃꯥꯁꯨ ꯑꯩꯈꯣꯏꯕꯨ ꯅꯨꯡꯁꯤꯅꯤ ꯑꯩꯈꯣꯏꯁꯨ ꯃꯥꯕꯨ ꯅꯨꯡꯁꯤꯕꯒꯤ
ꯅꯣꯏ ꯅꯤ ꯑꯗꯨꯝ ꯅꯨꯡꯁꯤꯅꯔꯒ ꯇꯥꯎꯔꯣ ꯑꯩꯉꯣꯟꯗ ꯇꯥꯎꯔꯒꯗꯤ
ꯃꯥꯒꯤ ꯋꯥꯔꯤꯁ‌ꯦ ꯇꯥꯔꯒ ꯃꯔꯥꯡ ꯃꯔꯛꯇꯗꯤ ꯅꯨꯡꯁꯤꯌꯦ ꯑꯩꯈꯣꯏꯗꯒꯤ ꯍꯦꯟꯅ ꯂꯥꯏꯕ ꯃꯥꯜꯂꯦ ꯑꯈꯣꯏꯁꯨ ꯂꯥꯏꯌ‌ꯦ ꯍꯥꯏꯔꯁꯨ ꯑꯗꯨꯝ ꯈꯤꯇꯪꯗꯤ ꯄꯥꯏꯌꯦ ꯂꯩꯌꯦꯅ ꯑꯩꯈꯣꯏꯗꯤ
ꯍꯣꯏ꯫ ꯃꯥꯗꯤ ꯌꯥꯝ ꯋꯥꯕ ꯃꯥ ꯍꯣꯏ ꯑꯩꯈꯣꯏꯗꯒꯤ ꯍꯦꯟꯅ ꯂꯨꯕ ꯃꯤ
ꯑꯩꯈꯣꯏꯁꯨ ꯑꯁꯤ ꯍꯥꯏꯕꯤꯕ ꯌꯥꯕꯅꯤꯀꯣ ꯄꯪꯡꯕꯁꯤꯅ ꯑꯃꯨꯛꯅ ꯍꯧꯖꯤꯛꯒ ꯅꯤꯡꯁꯤꯡꯉꯛꯑꯦ ꯑꯩꯈꯣꯏꯒꯤꯁꯦ ꯄꯪꯉ‌ꯦ꯫ ꯐ‌‌ꯦꯡꯗꯒꯤ
ꯁꯤ ꯁꯥꯔꯁꯨ ꯈꯤꯇꯪ ꯑꯗꯨꯝ ꯂꯥꯛꯄꯗꯤ ꯌꯥꯏꯌꯦꯅ꯫
ꯑꯩꯈꯣꯏꯒꯤ ꯏꯃꯥꯟꯅꯕꯤꯅ ꯃꯉꯣꯟꯗꯗꯤ ꯍꯥꯏꯕꯨꯗꯤ ꯍꯥꯏꯔꯕ ꯍꯥꯏꯕꯅꯦ꯫ ꯑ ꯔꯦꯗ ꯂꯩꯌ‌ꯣ ꯑꯗꯨ ꯀꯞ ꯐꯤ ꯁꯥꯔꯣ ꯑꯗꯨ ꯑꯣꯏꯔꯗꯤ ꯔꯦꯟ ꯑꯍꯣꯡꯕꯗ ꯂꯩꯏꯌꯣ꯫ ꯑꯗꯨ ꯇꯧꯔꯗꯤ ꯅꯪ ꯌꯥꯒꯅꯤꯅꯀꯣ ꯃꯔꯨꯞꯀꯨꯝꯕ ꯑꯗꯨꯝ ꯅꯪꯁꯨ ꯄꯥꯔꯠꯁꯨ ꯑꯣꯏꯅꯤ ꯅꯪꯁꯨ ꯈꯥꯡꯒꯅꯤ ꯑꯗꯨ ꯇꯥꯉꯣꯅ ꯑꯗꯨꯝ ꯍꯥꯏ ꯍꯥꯏꯌꯦ ꯍꯥꯏꯌꯦ ꯑꯗꯨ ꯑꯣꯏꯔꯁꯨ ꯍꯥꯏꯕꯗꯤ ꯌꯥꯝ ꯋꯥꯕꯒꯤ ꯑꯣꯏꯔꯝꯒꯅꯤꯕ꯫ ꯃꯤꯒꯤ ꯌꯨꯝꯗ ꯂꯩꯕꯁꯦ ꯑꯗꯨꯁꯨ ꯃꯣꯏ ꯈꯪꯕꯁꯨ ꯅꯠꯇꯦ꯫ ꯃꯤ ꯑꯇꯣꯞꯄꯒꯤ ꯂꯝ ꯑꯇꯣꯞꯄꯒꯤ ꯃꯌꯨꯝꯅꯦ ꯃꯣꯏꯒꯤ ꯃꯃꯥꯟ ꯄꯥꯒꯤ ꯃꯣꯏ ꯔꯤꯂꯦꯇꯤꯞꯁꯀꯤ ꯌꯨꯝꯅꯦ꯫
ꯑꯣ꯫
ꯑ ꯃꯥ ꯃꯔꯛ ꯍꯥꯏꯕꯅꯦ ꯕ ꯅ‌ꯪ ꯇꯨꯝ ꯃꯥ ꯆꯠꯂ ꯔꯣꯏ ꯍꯥꯏꯌꯦ ꯑꯃꯨꯛꯀ ꯌꯥꯗꯕ ꯃꯥꯜꯂꯦꯅ ꯑꯩꯉꯣꯟꯗꯗꯤ ꯑꯗꯨꯝ ꯋꯥꯔꯤ ꯂꯤꯌꯦ ꯃꯥꯒꯤ ꯋꯥꯔꯤ꯫ ꯔꯤꯀꯣ ꯑꯥꯗꯨꯒꯤ ꯑꯩ ꯈꯪꯉꯦ ꯉꯥꯁꯤꯁꯨ ꯆꯠ ꯂꯧꯔꯣꯏ ꯑꯗꯨꯝ ꯀꯦꯟꯁꯦꯜ ꯇꯧꯀ꯭ꯔꯅꯤ ꯉꯁꯥꯏ ꯑꯇꯣꯞꯄꯗꯤ ꯁꯥꯎꯔꯒ ꯂꯩꯌꯦ꯫ ꯈꯪ ꯃꯥꯒꯤ ꯋꯥꯔꯤ ꯈꯪꯗꯕꯩꯒꯤ ꯅꯦꯅꯀꯣ ꯑꯩꯅ ꯃꯥꯅ ꯍꯥꯏꯔꯛꯄ ꯑꯗꯨꯅ ꯅꯪꯅ ꯈꯔ ꯒ꯭ꯌꯥꯟ ꯇꯥꯅꯤꯡꯉꯥꯏ ꯑꯗꯨꯗꯤ ꯍꯥꯏꯌꯣ꯫ ꯅꯠꯇꯗꯤ ꯃꯤꯗꯤ ꯃꯥꯕꯨ ꯍꯣꯏ ꯍꯥꯏꯕꯗꯤ ꯑ ꯁꯥꯎꯕꯗꯣ ꯑꯗꯨꯒꯤꯅꯦ꯫ ꯑꯥ ꯀꯔꯤ ꯍꯥꯏꯁꯤꯔꯥ ꯅꯪꯁꯨ ꯈꯔ ꯌꯥꯝ꯫ ꯌꯥꯝ ꯑꯗꯨꯝ ꯀꯤꯔꯒ ꯉꯥꯏꯒꯅꯨ ꯃꯔꯛ ꯃꯔꯛꯇꯗꯤ ꯑ ꯀꯔꯤ ꯍꯥꯏ ꯁꯤꯔ ꯐ꯭ꯔꯤꯗ ꯂꯥꯏꯌꯣ ꯍꯥꯏꯕꯒꯤ ꯃꯥ ꯁꯥꯎꯕꯅꯦ ꯑꯗꯨꯒꯤ ꯃꯣꯏ ꯑꯅꯤ ꯑꯗꯨꯝ ꯀꯣꯜ ꯇꯥꯎꯔꯒ ꯀꯣ ꯁꯨꯃꯥꯏꯅ ꯇꯥꯎꯕꯅꯦ ꯃꯔꯥ ꯃꯔꯥ ꯑꯩꯅ ꯍꯥꯏꯈ꯭ꯔꯕꯅ‌ꯦ ꯑꯩꯁꯨ ꯃꯤꯒꯤ ꯌꯨꯝꯗ ꯑꯗꯨꯨꯝ ꯂꯩꯔꯛꯄꯒꯤ ꯑ ꯚꯥꯏ ꯃꯥꯁꯦ ꯑꯗꯨꯝ ꯇꯥꯎꯕꯒꯤꯅꯤ ꯅꯣꯏꯁꯨ ꯒ꯭ꯌꯥꯟ ꯇꯥꯔꯣꯅꯀꯣ ꯍꯥꯏꯕꯗꯤ ꯑꯩꯗꯤ ꯑꯁꯦꯡꯕ ꯍꯥꯏꯔꯗꯤ ꯑꯩ ꯑꯩꯗꯤ ꯄꯨꯄꯨꯒꯤ ꯕꯣꯕꯣꯛꯒ ꯑꯗꯨꯒꯤ ꯌꯨꯝꯅꯦ ꯃꯣꯏꯗꯤ ꯌꯥꯝ ꯇꯣꯉꯥꯂꯦ ꯃꯣꯏꯒꯤ ꯃꯥꯏꯟ ꯁꯦꯠꯇꯨ ꯑꯗꯨꯝ ꯇꯣꯡꯉꯥꯜꯂꯅꯤ ꯑꯩꯈꯣꯏ ꯄꯨ ꯄꯨ ꯈꯣꯏꯗ ꯂꯥꯏꯕ ꯐꯥꯎ ꯁꯨꯃꯥꯏꯟ ꯇꯧꯔꯀꯥꯟ ꯃꯤ ꯑꯇꯣꯞꯄꯗꯤ ꯀꯃꯥꯏꯅ ꯇꯥꯎꯔꯝꯃꯔꯣꯏꯗ꯭ꯔꯣꯅ ꯑꯩꯅ ꯑꯗꯨꯝ ꯃꯉꯣꯟꯗꯒꯤ ꯇꯥꯅꯤꯡꯉꯥꯏꯀꯣ ꯑꯗꯨꯝ ꯍꯥꯏꯕꯅꯦ ꯑꯩꯈꯣꯏ ꯍꯣꯏ ꯄꯨꯄꯨꯗ ꯂꯩꯥꯏꯔꯒ ꯌꯥꯝ ꯅꯨꯡꯉꯥꯏꯌꯦ ꯑꯗꯨ ꯑꯣꯏꯔꯁꯨ ꯃꯔꯛ ꯃꯔꯛꯇꯗꯤ ꯌꯨꯝꯒꯨꯝꯅꯗꯤ ꯇꯥꯎꯋ ꯑꯗꯨꯗꯅ ꯌꯨꯝꯗ ꯂꯥꯛꯕꯗꯨꯅ ꯑꯗꯨꯝ ꯇꯣꯡꯉꯥꯜꯂꯦꯗꯅ
ꯎꯝ
ꯀꯣꯝ ꯃꯔꯥ ꯃꯔꯥꯗꯤ ꯑꯗꯨꯝ ꯁꯥꯎꯅꯤꯡꯉ ꯊꯣꯛꯑꯦꯗꯅ ꯑꯩꯈꯣꯏ ꯆꯠꯅꯤꯡ ꯃꯄꯥꯝ ꯑꯗꯨꯝ ꯇꯥꯎꯕꯅꯦ꯫
ꯎꯝ
ꯑꯩꯅ ꯃꯉꯣꯟꯗ ꯍꯥꯏꯈ꯭ꯔꯅꯤ ꯅꯣꯏꯁꯨ ꯒꯌꯥꯟ ꯇꯥꯔꯣ ꯑꯗꯨꯒ ꯃꯤꯅ ꯃꯥꯕꯨ ꯀ꯭ꯔꯤ ꯍꯥꯏꯁꯤꯔ ꯂꯥꯟꯅ ꯂꯧꯎ ꯂꯑꯣ ꯂꯥꯎꯒꯅꯤ ꯑꯗꯨ ꯅꯪ ꯈꯔ ꯒ꯭ꯦꯟ ꯇꯥꯅꯤꯉꯥꯏꯒꯤ ꯃꯣꯏꯗꯁꯨ ꯅꯪ ꯋꯥꯔꯤ ꯃꯔꯛ ꯃꯔꯛ ꯇꯨꯝꯂꯤꯉꯣ ꯃꯥꯗꯤ ꯌꯥꯗ ꯑꯩꯒꯤꯅꯦꯅ ꯁꯨꯃꯥꯏꯅ ꯂꯤꯣꯟ ꯑꯩ ꯃꯉꯣꯟꯗ ꯑꯗꯨꯝ ꯍꯥꯏꯔꯛꯄꯅꯦ ꯑꯩ ꯅꯨꯡꯁꯤꯈꯤꯕ ꯃꯥꯅ ꯇꯥꯎꯕ ꯃꯑꯣꯡꯗꯣ ꯑꯩꯈꯣꯏꯒꯤ ꯏꯃꯥꯟꯅꯕꯤ
ꯑꯦꯟ ꯁꯤ ꯁꯤꯁꯨ ꯌꯥꯎꯕꯒꯤꯅꯦ ꯃꯥꯗꯣ ꯑꯗꯨꯗ
ꯃꯥꯗꯤ ꯌꯥꯝ ꯀꯔꯤ ꯍꯥꯏꯁꯤꯔꯥ ꯀꯣꯂꯦꯖꯁꯨ ꯀꯥꯔꯦ ꯅꯨꯄꯤ ꯐꯔꯦ ꯍꯣꯏ ꯃꯔꯛ ꯃꯔꯛ ꯀꯣꯏꯅꯤ ꯑꯗꯨꯁꯨ ꯃꯤ ꯃꯌꯨꯝꯗ ꯂꯥꯛꯑꯕꯅꯤꯅꯀꯣ
ꯍꯣꯏ
ꯃꯥ ꯌꯥꯝ ꯋꯥꯔꯒ ꯑꯗꯨꯝ ꯑꯦꯠꯖꯥꯁ ꯇꯧꯕꯕꯗꯣ ꯌꯦꯡꯉꯦ ꯑꯩꯗꯤ ꯅꯨꯡꯁꯤꯌꯦꯕ ꯑꯩꯈꯣꯏꯁꯨ ꯑꯗꯨꯝ ꯅ ꯍꯥꯟꯅ ꯇꯥꯎꯔꯛ ꯀꯄꯒꯤꯀꯣ ꯑꯩꯁꯤ ꯒ꯭ꯌꯥꯟ ꯇꯥꯏꯌꯦꯕ ꯃꯥꯅ ꯇꯥꯎꯕ ꯃꯑꯣꯡꯗꯣ
ꯑꯩꯈꯣꯏꯒꯤ ꯏꯃꯨꯡꯗ ꯐꯥ ꯃꯔꯥꯡ ꯃꯔꯥꯡ ꯑꯗꯣ ꯍꯈꯣꯏ ꯑꯗꯨꯝ ꯅꯨꯡꯉꯥꯏꯗꯕ ꯊꯣꯛꯏꯅ
ꯍꯣꯏ ꯍꯣꯏ ꯆꯨꯝꯃꯦ ꯃꯤ ꯃꯥꯏꯟꯁꯦꯠꯀ ꯃꯅꯥ ꯍꯥꯏꯕꯅꯤꯗ ꯑꯩꯈꯣꯏ ꯐꯥꯎ ꯁꯨꯃꯥꯏꯅ ꯇꯥꯎꯔꯀꯥꯟꯁꯤꯗ ꯃꯣꯏꯗꯤ ꯀꯃꯥꯏꯅ ꯇꯥꯎꯔꯔꯣꯏꯗ꯭ꯔꯣ ꯍꯥꯡꯕꯅꯤꯗ
ꯇꯅꯦ ꯍꯣ
ꯐꯤꯁ ꯑꯝꯇ ꯄꯤꯗꯦ ꯆꯥꯛꯐꯥꯎ ꯍꯥꯏꯕꯗꯤ ꯃꯣꯏꯅ ꯑꯗꯨꯝ ꯀꯔꯤ ꯍꯥꯏꯁꯤꯔꯥ ꯑꯗꯨꯝ ꯇꯥꯎꯕꯩꯗꯅ
ꯑ
ꯑꯗꯨꯒ ꯆꯥꯛ ꯌꯦꯟꯁꯥꯡꯁꯦ ꯃꯣꯏꯅ ꯑꯌꯥꯝꯕꯗꯤ ꯊꯣꯡꯉꯦ ꯍꯥꯏꯌꯦ ꯑꯗꯣ ꯑꯗꯨ ꯀꯔꯤ ꯍꯥꯏꯁꯦ ꯑꯦꯛꯖꯥꯝ ꯑꯩꯈꯣꯏꯗꯤ ꯑꯦꯛꯖꯥꯝꯗꯤ ꯂꯨꯋꯦꯗꯅ
ꯍꯣꯏ
ꯃꯣꯏꯁꯦ ꯇꯥꯎꯔꯝꯕ ꯌꯥꯏ
ꯎꯝ ꯅꯍꯥꯟꯗꯣ ꯑꯩꯈꯣꯏ ꯃꯣꯏ ꯌꯨꯝꯗ ꯂꯥꯛꯄ ꯃꯇꯝꯗ ꯐꯤ ꯁꯥꯔꯒ ꯂꯩꯑ
ꯍꯣꯏ ꯍꯣꯏ ꯆꯣꯡ